ꯍ
ꯑ ꯀꯩꯗꯧꯔꯤꯒꯦ
ꯐꯝꯃꯤꯌꯦ
ꯀꯃꯌꯥ
ꯍꯣꯏ
ꯍꯣꯏ
ꯅꯪꯗꯤ
ꯑꯩꯗꯤ ꯍꯤꯞꯄꯤ
ꯎꯝ ꯑꯩ ꯈꯣꯟꯖꯦꯜ ꯐꯖꯅ ꯇꯥꯕ꯭ꯔꯣ
ꯍꯧ ꯇꯥꯏꯌꯦ ꯇꯥꯏꯌꯦ
ꯎꯝ ꯑꯩꯈꯣꯏ ꯍꯟꯗꯛ ꯑꯩꯈꯣꯏꯔꯣꯝꯗ ꯅꯦꯋꯥ ꯅꯨꯡꯉꯥꯏꯇꯕꯀꯣ ꯑꯗꯨꯒꯤ
ꯑꯣ ꯑꯣ ꯆꯤꯡꯗꯔꯣ ꯇꯝꯄꯥꯛꯇ ꯂꯩꯕ꯭ꯔꯣ ꯀꯥꯏ ꯂꯩꯒꯦ
ꯇꯗ ꯂꯩꯌꯦꯦ
ꯑꯣ ꯉꯁꯤ ꯀꯩ ꯏꯟꯁꯡ ꯆꯥꯊꯔꯕꯣ
ꯃꯁꯤꯆꯁꯦ ꯍꯥꯎꯇꯦꯗ ꯀꯥꯎꯈ꯭ꯔꯦ
ꯑꯣ ꯑꯩꯈꯣꯏ ꯀꯥꯡꯁꯣꯏ ꯆꯥꯏ
ꯀꯪꯁ ꯍꯥꯏꯁꯨ ꯍꯥꯡꯅꯤꯅꯦ
ꯉꯁꯤꯗꯤ ꯀꯣꯏꯕ ꯆꯠꯇ꯭ꯔꯕꯣ
ꯑꯩ ꯉꯁꯤꯁꯦ ꯂꯥꯛꯑꯣ ꯆꯠꯂꯦ ꯇꯝꯄꯥꯛꯛꯀꯤ ꯔꯣ ꯂꯤꯡꯕ ꯆꯠꯂꯦ
ꯀꯔꯤ
ꯂꯧ ꯂꯤꯡꯕ ꯆꯠꯂꯦ
ꯑꯣ ꯑꯁ ꯊꯕꯛ ꯌꯥꯝ ꯐꯩꯅꯦ ꯅꯪꯗꯤ
ꯑꯁ ꯄꯥꯏ ꯂꯩꯇꯕꯒꯤꯅꯤꯅꯦ
ꯑꯣ ꯑꯣ
ꯁꯨꯝ ꯍꯤꯞꯄꯤꯔꯣ ꯅꯁꯥ ꯅꯨꯡꯉꯥꯏꯇꯕꯒꯤꯔꯣ ꯇꯨꯝꯃꯒ ꯂꯩꯏꯗꯣ
ꯑꯩꯗꯤ ꯁꯨꯝ ꯍꯤꯞꯄꯅꯤꯗ ꯏꯁꯥ ꯅꯨꯡꯉꯥꯏꯇꯕꯩ ꯅꯠꯇꯦ ꯏꯁꯥꯗꯤ ꯅꯨꯡꯉꯥꯏꯔ ꯀꯩꯝ ꯇꯧꯗꯦꯅ
ꯎꯝ ꯑꯩ ꯕꯦꯛꯒ꯭ꯔꯥꯎꯟꯁꯦ ꯇꯥꯕ ꯅꯨꯡꯉꯥꯏꯇꯕꯅꯦ ꯆꯤꯡꯗ ꯂꯩꯕꯅꯤꯅꯀꯣ
ꯐꯩꯌꯦ ꯑꯗꯨ ꯑꯗꯨ ꯇꯥꯕꯟꯗ ꯐꯩꯌꯦ ꯑꯩꯈꯣꯏ ꯁꯣꯝ ꯅꯥꯀꯟꯒꯤ ꯕꯦꯛꯒ꯭ꯔꯥꯎꯟꯁꯦ ꯇꯥꯗꯣꯏ ꯁꯣꯔꯨꯔꯛꯄꯗꯤ
ꯑ ꯇꯥꯕ ꯅꯨꯡꯉꯥꯏꯇꯦ ꯍꯥꯏꯕ
ꯑꯗꯨꯅ ꯐꯩꯌꯦ ꯎꯆꯦꯛ ꯃꯈꯣꯟ ꯇꯥꯕꯗꯨꯅ ꯐꯩꯌꯦꯕ ꯁꯣꯝ ꯅꯥꯀꯟꯒꯤ ꯒꯥꯔꯤ ꯃꯈꯣꯟꯁꯦ ꯇꯥꯗꯣꯏ ꯁꯔꯨꯔꯛꯄꯨꯩ
ꯑꯣ ꯀꯅꯥ ꯀꯅꯥ ꯂꯩꯔꯤꯒꯦ ꯅꯇꯣꯝꯇ ꯂꯩꯕ꯭ꯔꯣ
ꯎꯝ ꯑꯩ ꯏꯇꯣꯝꯗ ꯂꯩ
ꯎꯝ ꯀꯩ ꯀꯩ ꯍꯣꯠꯅꯔꯤꯒꯦ
ꯑꯩꯗꯤꯁꯤꯤꯗ ꯑꯦꯟ ꯑꯥꯏ ꯇꯤ ꯃꯅꯤꯄꯨꯔꯗ ꯏꯟꯖꯤꯅꯤꯌꯥꯔꯤꯡ ꯇꯧꯔꯤ ꯅꯪꯗꯤ
ꯎꯝ ꯑꯗꯨꯝ ꯂꯩꯌꯦꯗ ꯑꯩꯗꯤ ꯊꯕꯛ ꯇꯧꯗꯦ ꯌꯨꯝꯗ ꯑꯗꯨꯝ ꯂꯩꯌꯦ
ꯑꯣ ꯑꯣ
ꯎꯝ
ꯎꯝꯝ ꯍꯝ ꯀꯩ ꯇ꯭ꯔꯥꯏꯕ ꯑꯣꯏꯕ ꯀꯩ ꯇ꯭ꯔꯥꯏꯕ ꯑꯣꯏꯕꯅꯣ ꯍꯥꯏꯕ ꯅꯨꯡꯉꯥꯏꯇꯕ꯭ꯔꯥ
ꯑꯩꯔꯣ
ꯎꯝ
ꯍꯥꯏꯞꯀꯗꯧꯕ ꯅꯨꯡꯉꯥꯏꯇꯕ ꯃꯥꯟꯗꯦꯗ
ꯎꯝ
ꯍꯣꯔꯦꯟ ꯍꯥꯏꯕꯤꯒꯎꯛꯇꯔ
ꯑ ꯍ ꯍ
ꯆꯥꯛ ꯏꯟꯖꯥꯡ ꯊꯣꯡ ꯈꯔ ꯊꯣꯡꯕ꯭ꯔꯣ ꯊꯣꯡꯒꯦ
ꯑꯩꯔꯣ ꯑꯩ ꯊꯣꯡꯕꯗꯤ ꯈꯔ ꯈꯔ ꯕꯨꯗꯤ ꯍꯩ ꯌꯥꯝ ꯍꯩꯕꯗꯤ ꯑꯣꯏꯗꯦ ꯑꯗꯣ ꯊꯣꯡꯗꯣꯛ ꯊꯣꯡꯗꯁꯤꯗꯗꯤ ꯑꯩꯈꯣꯏ ꯃꯥꯥꯅ ꯊꯣꯡꯉꯩ
ꯑ ꯇꯝꯄꯥꯛꯇ ꯂꯩ ꯏꯔꯣ
ꯑ ꯑꯩ ꯇꯝꯄꯥꯛꯇ ꯂꯩꯌꯦꯦ
ꯎꯝ ꯑꯩꯅ ꯍꯥꯏꯁꯦ ꯒ꯭ꯌꯥꯟ ꯇꯥꯗꯕ꯭ꯔꯥ
ꯇꯥꯏ
ꯑꯩꯅ ꯍꯥꯏꯗꯤ ꯃꯩꯇꯩꯂꯣꯟꯁꯦ ꯐꯖꯅ ꯈꯪꯗꯕꯅꯤꯅꯀꯣ ꯅꯣꯏꯅꯗꯤ ꯇꯥꯕ ꯅꯨꯡꯉꯥꯏꯔꯝꯃꯣꯏ ꯈꯟꯕ ꯑꯗꯨꯗꯤ
ꯃꯩꯇꯩꯂꯣꯟ ꯑꯩꯗꯤ ꯅꯪ ꯃꯩꯇꯩꯂꯣꯟꯁꯦ ꯑꯗꯨꯝ ꯑꯗꯨꯝ ꯌꯥꯝꯅ ꯈꯪꯗꯕ ꯑꯣꯏꯗꯦ ꯑꯗꯨꯝ ꯅꯨꯡꯉꯥꯏ ꯍꯥꯏꯗꯤ ꯌꯥꯝ ꯈꯡꯗꯕ ꯑꯣꯏ ꯌꯥꯝꯅ ꯍꯥꯏꯗꯤ ꯇ꯭ꯔꯥꯏꯞꯅ ꯉꯥꯡꯕꯗꯣ ꯑꯍꯥꯟꯕꯗ ꯌꯥꯝ ꯃꯥꯟꯗꯦꯕ ꯑꯗꯨꯝ ꯑꯩꯈꯣꯏ ꯃꯁꯦꯟ ꯋꯥꯔꯤ ꯁꯥꯟꯅꯕ ꯃꯥꯜꯂꯦ
ꯃꯅꯦ ꯃꯤ ꯈꯔꯅꯗꯤ ꯇꯥꯕ ꯍꯩꯇꯦ ꯍꯥꯏꯕꯁꯨ ꯌꯥꯎꯋꯦꯕꯀꯣ ꯑꯗꯨꯝ ꯇꯣꯏꯅ ꯉꯥꯡꯗꯕꯅꯤꯅ ꯑꯩꯈꯣꯏꯗꯤ
ꯃꯥꯅꯦ ꯃꯥꯅꯦ ꯇꯣꯏꯅ ꯉꯥꯡꯗꯕꯩꯅꯦ
ꯈꯪꯁꯨ ꯈꯪꯗꯦꯗ
ꯎꯝ ꯍ ꯍ ꯎꯝ ꯍꯣꯔꯦꯟꯒꯤ ꯏꯟꯁꯥꯡ ꯆꯥꯛ ꯌꯦꯟꯖꯥꯡ ꯊꯣꯡꯉꯕꯣ ꯊꯣꯡꯗꯣꯏꯔꯣ ꯅꯪꯅ
ꯍꯣꯏ ꯊꯣꯡꯉꯦ ꯆꯥꯅꯤꯉꯥꯏ ꯈꯛ ꯆꯪꯉꯦ ꯃꯥꯏꯔꯦꯟ ꯊꯣꯡꯉꯦ ꯉꯁꯤ ꯑ
ꯋꯥ ꯆꯥꯅꯤꯡꯉꯥꯏ ꯈꯛꯇꯪ ꯉꯥꯏꯔꯦ
ꯑꯩꯈꯣꯏꯔꯣꯝꯗꯗꯤ ꯄꯨꯡ ꯃꯉꯥ ꯃꯈꯥꯏꯗꯗꯤ ꯑꯗꯨꯝ ꯆꯥꯏꯌꯦꯕꯀꯣ ꯑꯗꯣ ꯉꯁꯤꯗꯤ ꯊꯦꯡꯈꯔꯦ
ꯄꯨꯡ ꯃꯉꯥ ꯃꯈꯥꯏꯗ ꯆꯥꯛ ꯆꯥꯔꯗꯤ
ꯑꯗꯨꯒ ꯄꯨꯡ ꯇꯔꯦꯠ ꯃꯈꯥꯏ ꯇꯔꯨꯛ ꯇꯔꯨꯛꯇꯥ ꯑꯗꯨꯝ ꯉꯥꯏꯍꯥꯛ ꯂꯩꯔꯒ ꯇꯔꯦꯠ ꯃꯈꯥꯏꯗ ꯑꯗꯨꯝ ꯇꯨꯝꯃꯦꯕ ꯃꯪ ꯃꯪꯉꯦꯕ
ꯍ ꯄꯨꯣꯅ ꯑꯃ ꯀꯋꯥꯖꯦ ꯇꯝ ꯌꯥꯉꯁꯨꯕꯣ
ꯎꯝ ꯑꯩꯈꯣꯏꯗꯤ ꯑꯗꯨꯃꯥꯏꯅ ꯇꯧꯋꯦ ꯑꯌꯨꯛꯇ ꯄꯨꯡ ꯃꯔꯤꯗ ꯍꯧꯒꯠꯂꯒ ꯀꯣ
ꯑꯥ
ꯇꯔꯨꯛꯇ ꯑꯃꯨꯛ ꯆꯥꯛ ꯆꯥꯔꯒ ꯑꯗꯨꯝ ꯂꯧ ꯆꯠꯂꯦ
ꯑꯣ
ꯆꯤꯡꯗ ꯂꯩꯔꯗꯤꯀꯣ ꯑꯗꯨꯃꯥꯏꯅ ꯇꯧꯋꯦꯕ ꯆꯠꯇꯕꯁꯨ ꯑꯌꯥꯝꯕꯗ ꯑꯗꯨꯝ ꯆꯥꯡ ꯃꯥꯟꯅꯗꯤ ꯆꯥꯏꯌꯦꯦꯗ ꯆꯥꯛ ꯊꯦꯡꯅ ꯆꯥꯕꯁꯦ ꯃꯤ ꯌꯥꯝ ꯅꯣꯏꯒꯜꯂꯦꯕ ꯑꯗꯨꯗꯤ ꯌꯥꯝ ꯌꯥꯝ ꯉꯥꯡꯅꯔꯦꯕ
ꯑꯩ
ꯅꯣꯏ ꯇꯝꯗꯗꯤ ꯑꯗꯨ ꯃꯥꯏ ꯇꯧꯗꯦꯗꯅ
ꯑꯩꯈꯣꯏꯗꯗꯤ ꯄꯨꯡ ꯇꯔꯦꯠ ꯇꯔꯦꯠ ꯃꯈꯥꯏ ꯇꯔꯦꯠ ꯃꯈꯥꯏ ꯁ꯭ꯋꯥꯏꯗ ꯆꯥꯕꯕꯁꯤ ꯉꯜꯂꯦ
ꯎꯝ ꯇꯝꯄꯥꯛꯇꯒꯤ ꯑꯩꯈꯣꯏꯅ ꯂꯥꯛꯄ ꯀꯥꯟꯗꯁꯨ ꯄꯨꯡ ꯇꯔꯥ ꯇꯔꯥꯃꯥꯊꯣꯏꯗꯁꯨ ꯑꯗꯨꯝ ꯆꯥꯕꯁꯨ ꯌꯥꯎꯋꯦꯗꯅ
ꯌꯥꯎꯋꯣꯏ ꯌꯥꯋꯣꯏ
ꯑꯦ ꯆꯥꯡ ꯉꯥꯟꯟꯅ ꯆꯥꯕꯅꯤꯅ ꯑꯁ ꯂꯥꯛꯄ ꯃꯇꯝꯗꯗꯤ ꯆꯥꯛꯔꯥꯛꯕꯁꯤꯗꯤ ꯈꯥꯡꯕ ꯉꯝꯗꯦꯕꯀꯣ ꯋꯥ ꯍꯥꯏꯅꯗꯕꯅꯤꯅ ꯌꯥꯝ ꯋꯥꯏ ꯍꯣꯏ ꯀꯨꯏꯅ ꯂꯩꯔꯗꯤ ꯑꯗꯨꯕ ꯀꯌꯥꯝ ꯈꯟꯗꯦꯕ
ꯎꯝ
ꯃꯥꯕꯨ ꯁꯥꯁꯨ ꯂꯩꯗꯕꯅꯤꯅ ꯋꯥꯔꯦ ꯈꯥꯡꯕ
ꯋꯥꯏꯌꯦ
ꯅꯣꯏꯁꯨ ꯑꯗꯨꯃꯥꯏ ꯅꯣꯏꯁꯨ ꯆꯤꯡꯗ ꯂꯥꯛꯑꯗꯤ ꯆꯥꯡꯉꯥꯟꯅ ꯆꯥꯔꯗꯤ ꯑꯃꯨꯛ ꯂꯥꯛꯑꯝꯒꯅꯤ ꯑꯩꯁꯨ ꯊꯥꯏꯅ ꯑꯗꯨꯃꯥꯏꯅ ꯇꯧꯋꯦꯕꯀꯣ
ꯑꯧ ꯑꯈꯣꯏꯗꯤ ꯑꯍꯤꯡꯗ ꯑꯃꯨꯛ ꯆꯥꯛ ꯆꯥꯅꯤꯡꯉꯛꯀꯅꯤ
ꯎꯝ ꯑꯩꯒꯤ ꯈꯨꯟꯗ ꯂꯥꯛꯑꯀꯥꯟꯗ ꯆꯥꯛ ꯆꯥꯕꯁꯦ ꯑꯅꯤ ꯑꯍꯨꯝ ꯆꯥꯕꯅꯤ
ꯉꯟꯅ ꯆꯥꯕꯒꯤ
ꯑꯣ
ꯑꯩꯁꯨ ꯇꯝꯗ ꯂꯩꯔꯒ ꯂꯝꯕꯤꯛ ꯇꯝꯃꯒ ꯂꯩꯔꯝꯃꯦꯕ ꯃꯇꯝ ꯈꯔ ꯑꯗꯨ
ꯍꯣꯔꯦꯟ ꯕꯣꯜ ꯌꯦꯡꯉꯣꯏꯗ꯭ꯔꯣ
ꯑꯩꯅ ꯁꯞꯄꯣꯔꯠ ꯇꯧꯕꯗꯣ ꯁꯤꯈꯔꯦ ꯌꯦꯡꯅꯤꯡꯗꯔꯦ
꯭ꯕꯔꯥꯖꯤꯜ ꯂꯣ
ꯀꯣꯗꯨꯨꯒꯅꯦ
ꯑꯁ ꯄꯣꯔꯇꯨꯒꯦꯜ
ꯌꯥꯝ ꯐꯖꯗꯕ꯭ꯔ
ꯄꯣꯔꯇꯨꯒꯦꯜꯗꯤ ꯂꯩꯍꯧꯅꯤꯗ ꯃꯥꯗꯤ
ꯎꯝ ꯑꯩ ꯍꯧꯈ꯭ꯔꯦꯅꯦ ꯎꯄꯥꯏ ꯂꯩꯇ꯭ꯔꯦꯅꯦ
ꯃꯥꯗꯤ ꯃꯥ ꯐꯖꯩꯕ ꯃꯥ ꯔꯣꯅꯥꯜꯗꯣ ꯌꯥꯝ ꯔꯣꯅꯥꯜꯗꯣ ꯅ ꯑ ꯃꯥ ꯁꯥꯟꯅꯕ ꯌꯥꯝ ꯐꯖꯩ ꯍꯟꯗꯛꯇꯤ ꯁꯥꯟꯅꯗꯦ ꯐꯖꯅꯦ ꯔꯣꯅꯥꯜꯗꯣ ꯁꯥꯟꯅꯗꯦ ꯃꯦꯁꯤ ꯁꯥꯟꯅꯗꯦ ꯁꯥꯟꯅꯗꯦ ꯑꯗꯣ ꯀꯣꯏꯅꯥꯗꯣ ꯐꯖꯕꯗꯣ ꯌꯥꯔꯣꯏꯗꯤ ꯀꯩꯅꯣ ꯍꯥꯏꯀꯥꯟꯗ ꯃꯣꯏ ꯇꯤꯝꯁꯨ ꯐꯖꯗꯦ
ꯑꯣ
ꯑꯗꯨꯒ ꯑꯗꯨꯒꯤ ꯃꯊꯛꯇ ꯇꯤꯝꯗꯨ ꯐꯖꯗ꯭ꯔꯤꯉꯩ ꯃꯊꯛꯇꯨꯗ ꯏꯁꯄꯦꯟꯒ ꯇꯥꯁꯜꯂꯦ
ꯎꯝ
ꯏꯁꯄꯦꯟꯗꯤ ꯁꯣꯝ ꯅꯥꯀꯟꯗ ꯐꯥꯏꯅꯦꯜ ꯆꯪꯕꯒꯤ ꯆꯥꯟꯁ ꯂꯩꯔꯤꯕ ꯇꯤꯟꯃꯤ ꯃꯥꯂꯤ
ꯎꯝ ꯍꯟꯗꯛꯀꯤ ꯁꯄꯣꯔꯠ ꯇꯧꯁꯨꯦ ꯌꯥꯗ꯭ꯔꯦꯕ
ꯑꯩꯗꯤ ꯑꯥꯔꯖꯦꯟꯇꯤꯅꯥꯅꯤ ꯑꯩꯈꯣꯏꯗꯤ ꯆꯪꯉꯤ ꯌꯦꯡꯗꯣꯏꯅꯤ
ꯍꯣꯏ ꯍꯣꯏ ꯌꯦꯡꯍꯧꯒꯗꯧꯒꯅꯤ
ꯍꯣꯔꯦꯟ ꯃꯦꯠꯁꯨ ꯌꯥꯝ ꯍꯣꯔꯦꯟꯒꯤ ꯃꯦꯠꯁꯨ ꯌꯥꯝ ꯐꯖꯒꯅꯤ ꯀꯩꯅꯣꯒ ꯐ꯭ꯔꯥꯟꯁꯀ ꯏꯁꯄꯦꯟꯒꯒꯤ ꯃꯦꯠꯁ ꯀꯩꯅꯣꯝ ꯇꯧꯒꯩ ꯐꯖꯅ ꯌꯧꯔꯦ ꯃꯣꯏ ꯑꯅꯤꯃꯛ ꯐꯖꯩ ꯇꯤ ꯑꯅꯤ ꯃꯣꯏꯛ ꯑꯍꯩꯕ ꯉꯥꯛꯇꯅꯦꯕ
ꯑꯣ ꯌꯦꯡꯅꯤꯡꯉꯁꯨ ꯍꯣꯏ ꯑꯩꯈꯣꯏꯗꯤ ꯂꯧ ꯃꯔꯛ ꯃꯔꯛꯇ ꯆꯛꯄꯅꯤꯅꯀꯣꯈ ꯌꯦꯡꯉꯗꯤ ꯇꯨꯃꯤꯠ ꯐꯥꯗꯦꯕ ꯂꯧꯗ ꯑꯗꯨꯝ ꯇꯨꯝꯅꯤꯡꯉ ꯎꯅꯤꯡꯒꯅꯦꯕ ꯑꯗꯨꯅꯤ ꯉꯥꯡꯁꯨ ꯉꯥꯡꯉꯤ ꯊꯦꯡꯅ ꯇꯨꯝꯒꯅꯤ ꯍꯥꯏ
ꯑ
ꯇꯨꯃꯤꯠ ꯈꯥꯏꯗꯗꯤ ꯋꯥꯏꯗꯅ ꯂꯧ ꯆꯠꯄ ꯀꯥꯟꯗꯁꯨ ꯋꯥꯕꯒꯤ
ꯇꯤꯝ ꯁꯤꯠ ꯍꯥꯏꯕ
ꯑꯣ ꯏꯃꯥꯅꯥꯕꯤ ꯑꯣ
ꯀꯩꯁꯨ ꯀꯥꯏꯗꯦꯗ
ꯊꯦꯡꯀ꯭ꯌꯨ ꯑꯗꯨꯃꯥꯏꯅ ꯍꯥꯏꯕꯒꯤ ꯊꯥꯒꯠꯆꯔꯤ ꯈꯪꯗꯕꯗꯣ ꯑꯗꯨꯝ ꯂꯩꯌꯦꯕꯀꯣ ꯏꯃꯥꯟꯅꯕ ꯈꯔꯛꯇꯤ ꯑꯗꯨꯝ ꯈꯪꯗꯕꯗꯤ ꯑꯗꯨꯝ ꯅꯣꯛꯅꯩꯌꯦꯕꯀꯣ ꯀꯣ ꯍꯥꯏꯗꯤ ꯍꯥꯏꯕꯤꯗꯕ
ꯑꯦ ꯀꯩꯒꯤ ꯀꯩꯒꯤꯅꯣ ꯍꯥꯏ ꯈꯪꯗꯕꯗꯤ ꯍꯥꯏꯕꯤꯒꯗꯕꯅꯤ ꯀꯩꯅꯣ
ꯑ ꯍꯥꯏꯕꯤꯌꯣ ꯍꯥꯏꯔꯒ ꯑꯗꯨꯝ ꯅꯛꯅꯕꯒꯤꯔ ꯈꯪꯗꯦ ꯑꯗꯨꯝ ꯈꯪꯉꯛꯀꯅꯤ ꯑꯗꯨꯝ ꯍꯥꯏꯌꯦꯕꯀꯣ
ꯑꯩꯒꯤꯁꯨ ꯇ꯭ꯔꯥꯏꯕ ꯐ꯭ꯔꯦꯟ ꯃꯌꯥꯝ ꯂꯩꯌꯦ ꯀꯩꯅꯣꯒꯤ ꯎꯈ꯭ꯔꯨꯜꯗꯒꯤ
ꯑꯨꯡ
ꯑꯗꯣ ꯃꯣꯏꯁꯨ ꯈꯪꯗꯕ ꯌꯥꯝ ꯌꯥꯎꯋꯦ ꯃꯣꯏ ꯇꯥꯡꯈꯨꯜꯅ ꯍꯦꯟꯅ ꯈꯪꯗꯦꯗ ꯃꯅꯤꯄꯨꯔꯤꯁꯦ ꯑꯣ
ꯎꯝ
ꯑꯗꯨꯅ ꯇꯥꯡꯈꯨꯜ ꯑꯣꯏꯔꯁꯨ ꯑꯈꯣꯏꯅ ꯁꯨꯝ ꯃꯣꯏꯅ ꯏꯪꯂꯤꯁꯇ ꯍꯥꯏꯔꯛꯄꯗ ꯑꯩꯈꯣꯏꯅ ꯃꯅꯤꯄꯨꯔ ꯁꯨ ꯁꯨꯝ ꯇꯥꯛꯔꯛꯄ ꯃꯣꯏꯗꯣ ꯌꯥꯝ ꯍꯩꯒꯠꯂꯦ ꯍ ꯑ ꯔꯣꯡꯃꯩꯒꯤ ꯏꯃꯥꯟꯅꯕ ꯃꯈꯩ ꯇꯃꯦꯡꯂꯣꯡꯗꯒꯤꯩ ꯂꯥꯛꯄꯁꯨ ꯃꯣꯏꯁꯨ ꯌꯥꯝꯅ ꯍꯥꯏꯒꯠꯂꯦ
ꯑ ꯑꯩꯁꯨ ꯑꯗꯨꯅꯤꯌꯦ ꯅꯪꯅ ꯍꯥꯟꯅ ꯍꯥꯏꯗꯣꯛꯈ꯭ꯔꯦ
ꯇꯃꯦꯡꯂꯣꯡ
ꯑꯧ ꯑꯩꯁꯦ ꯔꯣꯡꯃꯥꯏꯅꯦꯃꯦꯔꯣꯝ ꯅ ꯅꯈꯥꯡꯕ ꯅꯠꯇ꯭ꯔꯣ
ꯅꯅꯤ
ꯑꯣ
ꯈꯪꯉꯦ ꯈꯪꯉꯦ
ꯑꯣ ꯑꯗꯨ ꯌꯥꯏꯌꯦ
ꯔꯣꯡꯃꯩꯒꯤ ꯅꯍꯥꯟ ꯖꯒꯣꯏ ꯁꯥꯏꯌꯦ ꯑꯩꯈꯣꯏꯒꯤ ꯁꯤ ꯂꯥꯏ ꯍꯔꯥꯎꯕꯁꯦ ꯈꯣꯏꯕꯨ ꯅꯂꯥꯝꯗꯣ ꯈꯣꯏꯕꯨ ꯅꯂꯥꯝ ꯖꯒꯣꯏꯗꯣ ꯈꯪꯕ꯭ꯔ ꯇꯣꯏꯕꯨꯅꯂ
ꯑꯩꯈꯣꯏ ꯏꯃꯥꯟꯅꯕꯁꯨ ꯑꯁꯤ ꯑꯁꯤ ꯏꯁꯩꯁꯦ ꯌꯥꯝ ꯁꯛꯒꯟꯕ ꯅꯨꯄꯥ ꯑꯃ ꯂꯩꯌꯦ
ꯑꯩꯁꯨ ꯌꯥꯝ ꯅꯨꯡꯉꯥꯏꯌꯦ ꯃꯥ ꯏꯁꯩꯗ ꯇꯥꯕ ꯑꯩ ꯃꯌꯦꯛꯇꯤ ꯑꯃꯇ ꯈꯪꯗꯦ ꯑꯗꯣ ꯀꯩ ꯍꯥꯏꯅꯤ ꯑꯝꯇ ꯍꯥꯏꯔꯨꯅꯦ ꯃꯌꯦꯛꯇꯣ ꯈꯣꯏꯕꯨꯅꯂꯥꯝ ꯀꯩ ꯍꯥꯏꯕ
ꯑꯁ ꯑꯩ ꯍꯥꯏꯕ ꯍꯩꯇꯦꯗ ꯃꯩꯇꯩꯔꯣ ꯐꯖꯅ ꯍꯩꯇꯕꯕꯨ
ꯃꯩꯇꯩꯔꯣꯟ ꯅꯨꯇꯤ ꯑꯗꯨꯗꯤ ꯔꯣꯡꯃꯩ ꯃꯔꯣꯟ ꯅꯠꯇ꯭ꯔꯣ
ꯑꯗꯨ ꯑꯣꯏꯔꯁꯨ ꯅꯣꯏ ꯂꯣꯟꯗꯗꯤ ꯍꯥꯏꯕ ꯍꯩꯇꯦꯕ ꯍꯟꯕ ꯍꯩꯇꯦꯕ
ꯅꯠꯇꯦ ꯑꯩꯅ ꯍꯥꯏꯕꯗꯤ ꯅꯣꯏꯒꯤ ꯂꯣꯟꯗ ꯍꯥꯏꯔꯛꯑꯣꯕ ꯅꯣꯏ ꯏꯁꯩ ꯏꯁꯀ꯭ꯔꯤꯞꯇꯣ
ꯍꯧꯖꯤꯛ ꯁꯛꯄ ꯍꯩꯔꯣꯏꯍꯦ ꯌꯥꯔꯣꯏ
ꯃꯌꯦꯛꯇꯣ ꯍꯥꯏꯔꯛꯑꯣ ꯃꯌꯦꯛꯇꯣ ꯍꯥꯏꯔꯛꯑꯣ ꯈꯣꯏꯕꯨ ꯅ ꯂꯝ ꯈꯣꯏꯕꯨ ꯅ ꯑꯥ
ꯑ ꯍꯩꯕ ꯍꯩꯇꯦꯗ
ꯈꯣꯏꯕꯨꯨ ꯅꯔꯝꯝ ꯑꯝ ꯑꯀꯝ ꯃꯥꯣ ꯍꯥꯏ ꯑꯀꯝ ꯃꯥꯇꯣ ꯍꯥꯏ ꯀꯩ ꯍꯥꯏꯏ ꯅ ꯀꯥꯎꯋꯦꯅꯦ
ꯑꯂꯥꯝꯡ ꯑꯂꯥꯝ ꯃꯇꯧ
ꯑꯂꯥꯝ ꯃꯇꯧ ꯍꯥꯏꯕ ꯑꯗꯨꯒ ꯅꯤꯡꯊꯦꯝ ꯀꯩ ꯍꯥꯏꯕ꯫
ꯍꯥ
ꯑꯗꯨꯒꯤ ꯃꯈꯥꯗꯣ ꯅꯤꯡꯌꯝ ꯀꯩꯅꯨꯝꯝ ꯍꯥꯏꯇꯥꯔꯦꯅꯦ
ꯑꯩ ꯍꯧꯖꯤꯛ ꯍꯥꯏꯕꯤꯔꯛꯀꯦꯀꯣ
ꯍꯧꯖꯤꯛ ꯍꯥꯏꯔꯛꯑꯣ ꯑꯩ ꯉꯪꯉꯛꯀꯦ ꯑꯗꯨ ꯏꯁꯩꯗꯣ
ꯑꯩꯁꯨ ꯐꯖꯅ ꯁꯛꯄ ꯍꯦꯛꯇꯦꯗ ꯑꯗꯨꯝ ꯁꯥꯕꯨꯗꯤ ꯁꯥꯏꯌꯦꯕꯀꯣ ꯁꯛ
ꯅꯠ ꯅ ꯃꯌꯦꯛꯇꯣ ꯍꯥꯏꯌꯣ ꯍꯥꯏꯕ ꯍꯥꯏꯗꯤ ꯈꯣꯏꯕꯨ ꯅꯂꯥꯝ__ ꯑꯂꯥ ꯃꯇ ꯇꯧ
ꯏꯟꯁꯤꯌꯥ ꯃꯥꯏꯅꯥ
ꯑ ꯏꯊꯦꯝ ꯃꯩꯅ꯫
ꯀꯥꯎꯈꯅꯉꯣꯟꯗ ꯃꯣ ꯍꯥꯏꯜ ꯑꯂꯥꯔꯝ ꯑꯂꯥꯔꯝ ꯇ ꯑꯃꯨꯛ ꯍꯥꯏꯌꯦꯀꯣ ꯂꯥꯝ ꯑꯒꯣꯏ ꯂꯩꯔꯦ ꯑꯗꯨꯝ ꯍꯥꯏꯔꯦ꯫
ꯂꯥꯎ ꯃꯒꯣꯏ ꯂꯦ ꯂꯦ ꯍꯥꯏꯕ꯫
ꯔꯦ ꯔꯦ ꯂ ꯑꯒꯣꯏꯔ ꯍꯣꯏ
ꯂꯝ ꯑꯒꯏꯔꯦ ꯑꯁ ꯑꯩꯈꯣꯏ ꯁꯣꯝ ꯅꯥꯀꯟꯗ ꯀꯩ ꯍꯥꯏꯅꯩ ꯈꯪꯕ꯭ꯔꯥ?
ꯑꯥ
ꯁꯥꯎꯗꯤ ꯁꯥꯎ ꯅꯕꯣ
ꯍꯣꯏ ꯁꯥꯎꯗꯦꯔ
ꯑꯩꯈꯣꯏꯗꯣ ꯃꯔꯣꯟ ꯈꯪꯗꯕꯅꯦꯕ ꯍꯥꯎ ꯃ ꯀꯨꯏꯅꯦ
ꯍꯣꯏ ꯑꯌꯥꯝꯕꯗ ꯑꯗꯨꯝ ꯍꯥꯏꯅꯩꯌꯦ ꯍꯣꯏ ꯑꯌꯥꯝꯕ ꯍꯣꯏ ꯏꯃꯥꯟꯅꯕ ꯃꯩꯇꯩꯁꯤꯡꯁꯨꯀꯣ ꯑꯗꯨꯃꯥꯏꯅ ꯍꯥꯏꯅꯩꯌꯦꯕ
ꯑꯗꯨꯅꯦ ꯁꯣꯝ ꯅꯥꯀꯟꯅ ꯍꯥꯏ ꯍꯥꯎ ꯃꯀꯣꯏ ꯂꯦ ꯂꯦ‌꯫
ꯎꯝ ꯑꯗꯨꯃꯥꯏ ꯍꯥꯏ
ꯑꯗꯨ ꯃꯤꯅꯤꯡꯗꯤ ꯈꯪꯕ ꯑꯗꯨꯗꯣ ꯃꯅꯤꯄꯨꯔꯤꯗ
ꯑꯩ ꯐꯖꯅꯗꯤ ꯈꯪꯗꯦ ꯑꯩ ꯍꯥꯏꯕ ꯍꯩꯇꯦꯗ ꯂꯥꯝ ꯍꯥꯏꯗꯤꯦ ꯖꯒꯣꯏ ꯍꯥꯏꯕꯅꯦꯕꯀꯣ